ꯔꯣ
ꯎ ꯂꯩꯇ꯭ꯔꯦ ꯍꯥꯏ ꯂꯩꯇ꯭ꯔꯦ ꯍꯥꯏ ꯑꯩꯒꯤꯗꯤ ꯍꯥ
ꯑꯦ ꯀꯌꯥ ꯑꯣꯏꯈ꯭ꯔꯕ꯭ꯔꯅꯦ ꯅꯪꯒꯤ
ꯉꯁꯥꯏ ꯉꯁꯥꯏ ꯀꯩꯅꯣ ꯇꯧꯕꯁꯤ ꯑꯅꯤ ꯑꯍꯨꯝꯔꯛ ꯑꯗꯨꯝ ꯇꯧꯔꯒ ꯅꯪꯉꯣꯟꯗ ꯂꯥꯛꯇꯕꯗꯣ ꯑꯗꯨꯒꯤ ꯍꯣꯏ ꯀꯥꯀ꯭ꯔꯥ ꯃꯥ
ꯑꯣ
ꯇꯧꯔꯛꯁꯨ ꯌꯥꯏꯗꯦ ꯌꯥꯗꯗꯦ
ꯎꯝ
ꯔꯣ ꯇꯥꯔꯦꯅꯦ
ꯃꯔꯣ ꯇꯥꯔꯦ ꯈꯪ ꯌꯥꯝ ꯊꯨꯅ ꯆꯠꯂꯦ ꯑꯗꯨꯗꯅꯦ
ꯑꯁ ꯑꯗꯨ ꯌꯥꯗ
ꯏꯔꯄꯣ ꯂꯨꯗꯔꯤ ꯍꯥꯏꯁꯁꯨ ꯋꯥꯔꯤꯔꯤ ꯁꯕ ꯂ ꯏꯔꯒꯣ ꯀꯩꯅꯣ ꯇꯧꯒꯦ ꯍꯥꯏꯅ ꯑꯗꯨꯝ ꯂꯩꯔꯤꯕꯅꯤꯅꯦ ꯍꯣꯔꯦꯟ ꯋꯥ ꯃꯤꯗ
ꯃ ꯌꯥꯝꯅ ꯕ꯭ꯌꯨꯖꯤ ꯑꯣꯏꯕꯅꯤꯅ ꯐꯅꯗꯤ
ꯑꯁ ꯀꯩꯅꯣ ꯌꯥꯝ ꯕꯤꯖꯤ ꯑꯣꯏꯕꯅꯤꯅ ꯍꯥꯏꯗꯤ ꯍꯧꯖꯤꯛ ꯋꯥꯔꯤ ꯁꯥꯟꯅꯁꯤꯗꯤ
ꯁꯤꯒꯤ ꯊꯥꯁꯦꯗꯝ ꯔꯁꯤ ꯂꯥꯏꯗꯝꯅ ꯀꯏ ꯇꯔꯁꯤꯀꯤ ꯌꯥꯗꯔꯦꯒꯦ ꯄꯝꯌꯦꯕ ꯄꯩꯁꯥ
ꯍꯣꯏ ꯃꯤꯒꯤꯗꯣ ꯎꯔꯒ ꯀꯣ ꯃꯤꯒꯤꯗꯣ ꯌꯥꯟꯗ꯭ꯔꯁꯨ ꯀꯩꯅꯣ ꯇꯧꯈ꯭ꯔꯦ ꯅꯪꯗꯤ ꯏꯜ ꯈꯔ ꯉꯟꯅ ꯖꯣꯏꯟ ꯇꯧꯕꯁꯤꯡꯒꯤꯦꯔꯣ
ꯀꯔꯤ ꯇꯥꯏ ꯀꯥꯏ
ꯎ ꯑꯩꯗꯤ ꯍꯧꯖꯤꯛꯀꯤꯗꯣ ꯅꯪ ꯄꯥꯏꯔꯤ ꯍꯥꯏꯅ ꯋꯥ ꯑꯩꯁꯨ ꯉꯥꯡꯔꯒ ꯗꯩꯕꯅꯤꯅ
ꯎꯝ
ꯎꯝ
ꯑꯦꯁꯨ ꯐꯝꯖꯕꯦ
ꯑ
ꯁꯦꯂꯔꯤ ꯉꯟꯅ ꯄꯤꯕꯗꯣ ꯑꯩꯈꯣꯏ ꯃꯦꯗꯝꯝꯅ ꯌꯥꯝ ꯄꯥꯝꯕ ꯇꯥꯏꯞ ꯑꯣꯏꯕꯅꯤ
ꯑꯗꯨꯗꯤ ꯑꯗꯨꯗꯤ ꯁꯞ ꯆꯥꯔꯗꯤꯅ
ꯎꯝ
ꯁꯅꯥꯔꯤꯁꯨ ꯂꯦꯠ ꯑꯃꯗ ꯄꯤꯒꯅꯤ
ꯑꯗꯨꯗꯤ ꯑꯣꯀꯦ ꯇꯥꯕꯅꯤꯅ
ꯑꯣꯀꯦꯗꯤ ꯇꯌꯦꯦ
ꯃꯥ ꯃꯥꯅꯦ ꯃꯁꯗꯔꯤ ꯀꯗꯥꯔ ꯋꯥꯗꯤ ꯂꯩꯣꯏꯒ
ꯃꯥꯁꯨ ꯑꯗꯨ ꯂꯩꯀꯥꯏꯗ ꯂꯩꯕꯅꯤꯅ ꯑ ꯑꯩꯈꯣꯏ ꯀꯩꯅꯣ ꯂꯩꯀꯥꯏꯗꯨꯗꯀꯣ ꯃꯤ ꯃꯤ ꯌꯥꯝ ꯂꯩꯕ ꯃꯐꯝꯗꯣ ꯑꯗꯨ ꯂꯩꯀꯥꯏꯗ ꯂꯩꯕꯅꯦ ꯃꯥꯁꯨ
ꯑꯩꯈꯣꯏ ꯈꯨꯒꯤꯅꯤ ꯂꯩꯕꯗꯣ ꯑꯗꯨꯒꯤ ꯃꯅꯥꯛꯇ ꯂꯩꯕꯇꯤ ꯀꯦꯂ
ꯃꯥꯏ ꯀꯨꯟꯒ ꯃꯤ
ꯎꯝ
ꯑꯗꯨ ꯃꯅꯥꯛꯇ ꯅꯠꯇꯕ ꯀꯩꯅꯣ ꯑꯩꯈꯣꯏꯅ ꯑꯗꯨꯋꯥꯏꯗ ꯂꯥꯛꯀꯦ ꯍꯥꯏꯕꯗ ꯂꯝꯕꯤ ꯁꯥꯡꯅ ꯃꯦꯟ ꯔꯣꯇꯒꯤ ꯃꯅꯨꯡ ꯆꯪꯕꯗꯣ ꯑꯗꯨꯋꯥꯏꯗꯒꯤ ꯃꯥ ꯂꯩꯕꯅꯦ ꯅꯍꯥꯟ ꯑꯩꯈꯣꯏ ꯇꯤꯡꯁꯦꯗ ꯀꯩꯅꯣ ꯇꯧꯋꯦꯗꯅ ꯑꯗꯨ ꯌꯧ ꯍꯧꯔꯤꯉꯩ ꯂꯝꯕꯤꯗ ꯑꯣꯏꯕꯅꯦ ꯃꯣꯏꯒꯤ ꯌꯨꯝꯗꯨꯗꯤ ꯑ ꯃꯥꯁꯨ ꯑꯗꯨ ꯐꯖꯅ ꯌꯥꯔꯅꯤ ꯃꯥꯁꯨ ꯃꯛꯧꯒꯦ
ꯍꯅ ꯍꯥꯏꯃꯣ
ꯎꯝ ꯑꯃꯃꯨꯛ ꯍꯪꯦ ꯎꯝ
ꯑꯔ ꯈ ꯎꯝꯗꯗꯣ ꯄꯩꯁꯥ ꯊꯥꯔꯛꯇꯅꯦ ꯉꯁꯨ ꯀꯩꯅꯩꯅ ꯁꯤꯂꯥ ꯔꯔꯤꯁꯥ ꯃꯥꯒꯤ ꯄꯦꯁꯥ ꯊꯕꯒꯅꯤ ꯄꯩꯁꯥ ꯊꯥꯔꯛꯀꯦꯀꯣ ꯍꯥꯏꯕꯅꯦꯕ
ꯍꯟꯗꯛꯁꯦ ꯗꯦꯠ ꯐꯥꯏꯚꯁꯦ ꯁꯟꯗꯦ ꯇꯥꯕꯅ ꯁꯦꯂꯔꯤ ꯄꯤꯔꯝꯈꯣꯏꯅꯦ ꯅꯣꯏꯒꯤꯁꯨ
ꯊꯀꯥꯗ ꯄꯤꯅꯦ
ꯎꯝ ꯑꯝ
ꯐꯔꯦꯗꯦ ꯑꯗꯨꯗꯅ ꯍꯒꯗꯤꯦ ꯎꯝ ꯁꯦꯂꯥꯔꯤ ꯐꯪꯉꯁꯨ ꯂꯦꯝ ꯉꯍꯥꯛ ꯂꯩꯇ꯭ꯔꯦ
ꯑꯗꯨ ꯑꯗꯨꯅꯦ ꯊꯨꯅ ꯈꯪꯔꯒ ꯄꯤꯊꯣꯛꯅꯤꯉꯥꯏ ꯉꯥꯏꯕꯗꯨꯅꯤꯅꯦ
ꯑꯦꯛꯁꯔꯥ ꯑꯁꯤꯅ ꯑꯦꯛꯁꯔꯥꯒꯤ ꯀꯩꯅꯣ ꯇꯧꯔꯤꯅꯤ ꯑ ꯉꯁꯤꯁꯦ ꯈꯥꯛꯏꯉꯤꯀꯣ
ꯑꯣ ꯈꯕꯤꯗ ꯃꯥ ꯅꯥꯏ ꯗꯈꯒꯖꯤ
ꯎꯗꯞ ꯏ ꯃꯤ ꯭ꯔꯥꯏ ꯃꯔꯥꯪꯅ ꯁꯤ ꯈꯔ ꯈꯔ ꯅꯣ ꯃꯥꯡꯂꯕꯤꯔ ꯈꯪꯦ
ꯎꯝ ꯐꯔꯦꯅꯦ ꯏꯪꯔꯖꯤ ꯎꯝ
ꯃꯥꯜ ꯂꯩꯇꯔ꯭ꯔꯣ
ꯑ ꯃꯇꯝꯁꯨ ꯌꯥꯝ ꯊꯨꯅ ꯆꯠꯂꯦꯅꯦ ꯕꯥꯔꯣ ꯑꯃꯨꯛ ꯇꯥꯔꯦ ꯑꯩꯈꯣꯏ ꯋꯥꯔꯤ ꯁꯥꯅꯤꯡꯉꯥꯏꯁꯨ ꯃꯇꯝ ꯂꯩꯔꯤꯅꯦ
ꯅꯪꯅ ꯊꯦꯡꯅ ꯇꯧꯔꯛꯄꯅꯦ ꯊꯕꯛ ꯂꯣꯏꯔꯒ ꯀꯔꯤ ꯀꯔꯤ ꯇꯧꯕ꯭ꯔꯥ ꯈꯪꯗꯦ ꯅꯣꯏꯁꯦ ꯅꯆꯥꯅꯁꯨ ꯂꯩꯕꯒꯨꯝꯅ
ꯎꯝ ꯂꯩꯥꯏꯔꯦ ꯄꯥ ꯑꯅꯤ ꯂꯩꯥꯏꯔꯤꯁꯤꯗꯤ
ꯗꯨꯀꯥꯟ ꯊꫭꯛꯄꯁꯨ ꯅꯠꯇꯦ ꯍꯥꯏꯌꯦ ꯑꯗꯨ ꯀꯔꯤ
ꯊꫭꯛꯏꯍꯦ ꯉꯁꯥꯏ ꯉꯁꯥꯏ ꯗꯨꯀꯥꯟ ꯊꯣꯛꯏꯍꯦ
ꯗꯨꯀꯥꯟ ꯍꯥꯏꯕꯗꯣ ꯑꯗꯨ ꯃꯣꯔꯣꯛ ꯂꯩꯕꯗꯨ ꯈꯛꯇ ꯅꯠꯇꯦ ꯑꯩꯅ ꯍꯥꯏꯕꯁꯦ
ꯃꫭꯔꫭꯛ ꯂꯩꯔꯒꯒ ꯑꯃꯨꯛ ꯂꯥꯛꯑꯦ ꯑꯃꯨꯛ ꯂꯥꯛꯑꯒ ꯉꯍꯥꯛ ꯐꯝꯃꯦ ꯉꯍꯥꯛ ꯐꯝꯒ ꯈꯣꯏ ꯀꯔꯤ ꯀꯔꯤꯅꫭ ꯋꯥꯔꯤ ꯋꯥꯇꯥꯏ ꯁꯅꯥꯔꯦ ꯑꯗꯨꯒ ꯆꯥꯛ ꯆꯥꯏꯌꯦ ꯆꯥꯛ ꯆꯥ ꯇꫭꯛꯑꯒ ꯀꯩꯅꯣ ꯐꯣꯟ ꯀꯣꯜ ꯑꯃꯨꯛ ꯇꯧꯔꯦ
ꯎꯝ ꯀꯩꯅꯣ ꯅꫭꯏ ꯂꯝꯕꯤ ꯃ ꯃ ꯑ ꯀꯩꯅꯣꯗꯣ ꯐꯝꯅꯤꯉꯥꯏ ꯁꯦꯝꯍꯧꯕ ꯃꯐꯝꯗꯨꯗꯤ ꯁꯟꯗꯦꯒꯨꯝꯕꯗ ꯊꯕꯛ ꯂꯣꯏꯔꯒ ꯉꯥꯏꯍꯥꯛ ꯄꯣꯊꯥꯔ ꯂꯩꯕꯗꯤ ꯅꯨꯡꯉꯥꯏꯒꯅꯤꯅꯦ
ꯅꯪ ꯋꯥꯗꯨꯗꯤꯅꯦ ꯄꯨꯡ ꯇꯔꯥ ꯇꯔꯥ ꯇꯥꯔꯗꯤ ꯃꯄꯥꯟ ꯊꯣꯛꯀꯅꫭ ꯍꯥꯏꯏ ꯄꯨꯂꯤꯁꯅ
ꯎꯝ
ꯏꯁꯇ꯭ꯔꯤꯛ ꯏꯁꯇ꯭ꯔꯤꯛ ꯇꯧꯃꯟꯗꯅ ꯏꯁ ꯇꯜꯂꯤꯅꯦ ꯏꯁ
ꯍꯣꯁꯇꯦꯜ ꯂꯩꯕꯒꯨꯝ ꯇꯧꯔꯦꯅꯦ ꯅꫭꯏꯁꯦ
ꯎꯝ ꯑꯗꯨꯝ ꯑꯩꯁꯦ ꯑꯁ ꯎꯝ ꯇꯜꯂꯦꯕ
ꯑꯣꯄꯦꯟ ꯇꯧꯕ ꯃꯊꯐꯝꯗ ꯂꯩꯅꯤꯡꯉꯦ ꯑꯩꯁꯨ
ꯑꯁ ꯄꯨꯡ ꯇꯔꯥ ꯌꯥꯎꯗ꯭ꯔꯤꯉꯩꯗ ꯉꯥꯏꯍꯥꯛ ꯊꯕꯛ ꯍꯦꯛ ꯂꯣꯏꯔꯒ ꯑꯗꯨꯗ ꯐꯝꯔꯒ ꯂꯩꯕ ꯌꯥꯅꯤ ꯀꯩꯅꯣ ꯃꯤ ꯈꯔ ꯂꯨꯔꯤꯉꯩꯗ ꯑꯗꯨꯒꯨꯝꯕꯗꯥ
ꯄꯩꯁꯥ ꯄꯩꯁꯥ ꯂꯩꯔꯗꯤ ꯐꯝꯕ ꯌꯥꯕ
ꯑꯁ ꯄꯩꯁꯥ ꯂꯩꯗ꯭ꯔꯁꯨ ꯑꯗꯨꯝ ꯐꫭꯟ ꯋꯥꯔꯤ ꯁꯥꯔꯒ ꯌꯨꯝꯒꯤ ꯃꯤꯗ ꯀꯩꯅꯣ ꯑꯗꯨꯝ ꯋꯥꯔꯤ ꯁꯥꯔꯒ ꯐꯝꯅ ꯌꯥꯏꯅ
ꯑꯩꯁ
ꯅꯣꯡꯃꯥ ꯀꯔꯤ ꯇꯧꯕ ꯂꯥꯛꯄ꯭ꯔꯥ ꯑꯗꯨꯗ ꯑꯗꯨ ꯂꯝꯕꯤꯗ ꯅꯣꯡꯕꯗꯤ ꯀꯩꯅꯣ ꯆꯠꯊꯣꯛꯄꯒꯨꯝ ꯇꯧꯋꯦ ꯑꯟ ꯅꯍꯥꯟ ꯑꯩꯈꯣꯏꯅ ꯑꯥꯗ ꯀꯣꯐꯤ ꯇꯤꯗ ꯂꯩꯕ ꯀꯥꯟꯗ ꯑꯣꯏꯔꯝꯒꯅꯤ
ꯂꫭꯏꯁꯤꯜꯂꫭ ꯁꯤꯁꯨ ꯑꯗꯒꯤ ꯎꯝ ꯌꯥꯝ ꯅꯥꯜꯂꯦ ꯍꫭ ꯍꯟꯗꯛꯇꯤ
ꯎꯝ ꯅꯣꯏ ꯁꯥꯔꯤ ꯋꯥꯔꯤꯗꯨꯗꯤ ꯀꯝꯗꯧꯔꯦ ꯀꯅꯅꯥ ꯌꯣꯟꯈ꯭ꯔꯒꯦ
ꯌꫭꯟꯗꯔꯤꯗ ꯁꯥ ꯂꯩꯇꯦ ꯍꯥꯏ ꯂꯩ ꯇꯧꯒꯗꯕ ꯃꯤꯗꫭ
ꯎꯝ ꯁꯦꯂꯔꯤ ꯐꯪꯕꯗ ꯀꯩꯅꯣ ꯇꯧꯔꯣ ꯍꯥꯏꯔꫭꯅ‌ꯦ ꯎꯝꯝꯝ ꯎꯝ ꯇ꯭ꯕꯔꫭ ꯏꯇꯥꯎꯕꯤ
ꯁꯨꯖ ꯇꯥꯏ ꯇꯥꯏ ꯇꯥꯏ ꯐꯖꯅꯥ ꯇꯥꯏꯌ‌ꯦ
ꯑꯁ
ꯎꯝ ꯃꯥꯂꯩꯇꯔꯦꯗꯤ ꯌꯥꯝ ꯊꯤ ꯐꯩ
ꯌꯨꯝ ꯊꯣꯛꯂꯒꯀꯣ ꯆꯤꯡꯒꯤ ꯌꯦꯟꯒꯨꯝꯕꯗꯣ ꯑꯁ ꯐꯩꯗꯣ ꯆꯥꯔꯒ ꯂꯩꯅꯤꯡꯕꯩꯗ ꯅꫭꯏ ꯈꯨꯨꯟꯗ ꯆꯠꯂꯒ
ꯖ ꯑꯥꯏꯦ ꯀꯩꯒꯅꯣ ꯈꯥꯃꯦꯟꯗ ꯈꯥꯕꯒꯨꯝꯕ
ꯀꯩꯅꯣ ꯑꯗꯨꯒꯨꯝꯕꯁꯨ ꯆꯥꯕ ꯌꯥꯏ ꯑꯗꯨ ꯑꯣꯏꯔꯁꯨ ꯆꯤꯡꯒꯤ ꯌꯦꯟꯁꯨ ꯍꯥꯎꯑꯣꯏꯗꯅ
ꯆꯤꯡꯒꯤ ꯌ‌ꯦꯟꯁꯨ ꯍꯥꯎꯋꯤ ꯑꯃ ꯌ‌ꯦꯟꯁꯨ ꯍꯥꯎꯋꯤ
ꯑ
ꯗ ꯃꯍꯥꯕꯤꯗꯤ
ꯇ ꯉꯅꯤꯗ ꯆꯤꯤꯡꯤꯅ ꯍꯦꯅ ꯍꯗ ꯃꯤ ꯄꯔꯤꯗ
ꯅꯪ ꯅꯍꯥꯟ ꯑꯩꯉꯣꯟꯗ ꯏꯁꯩ ꯐꯥꯈꯤꯕꯅꯤ ꯍꯥꯏꯕ ꯅꯠꯇ꯭ꯔꯣ
ꯀꯔꯤ ꯁꯩꯅꯣ
ꯅꯍꯥꯟꯗ ꯇ ꯍꯥꯏ ꯁ ꯑꯩꯉꯣꯟꯗꯁꯨ ꯐꯥꯈ꯭ꯔꯕꯅꯤ ꯐꯥꯈꯤꯕꯅꯤ ꯍꯥꯏꯕꯨꯝ
ꯅꯠꯇꯦ ꯅꯪꯉꯣꯟꯗ ꯍꯥꯏꯕ ꯅꯠꯇꯦ ꯏꯃꯥꯟꯅꯕꯤ ꯑꯩꯉꯣꯟꯗ ꯍꯥꯏꯕꯅꯤꯗ
ꯑꯣ ꯎ ꯀꯁꯥꯏ ꯊꯅꯤ
ꯅꯪꯁꯨ ꯈꯪꯂꯝꯒꯅꯤꯅ
ꯑ ꯁꯤꯦ ꯐꯔꯅꯤ
ꯑꯥ ꯁꯔꯀꯦ
ꯎ
ꯍ ꯊꯔꯛꯀꯦ ꯍꯣꯔꯦꯟ ꯎꯝ ꯍꯔ ꯀꯦ ꯀ
ꯑꯥꯎ ꯊꯃꯦ